ꯍꯜꯂꯣ
ꯅꯨꯉꯥꯏꯔꯤꯕꯣ ꯂꯩꯩ ꯀꯔꯤꯗꯧꯔꯤꯅꯣ ꯀꯩꯗꯧꯔꯤꯅꯣ
ꯍꯝ ꯆꯠꯂꯤꯗꯥ ꯂꯝꯕꯤꯗꯥ ꯁꯨꯝ ꯆꯠꯂꯤꯌꯦ ꯂꯧ ꯆꯅꯤꯡ ꯍꯣꯏ ꯍꯣꯏꯕ
ꯂꯧꯗꯥ ꯀꯔꯤ ꯁꯨꯗꯣꯏꯅꯣ ꯍꯩꯅꯧ ꯆꯥꯔꯒ ꯂꯩ
ꯈꯣꯏꯗꯤ ꯎꯄꯥꯏ ꯂꯩꯇꯦ ꯂꯥꯏꯔꯕ ꯃꯆꯥ ꯑꯣꯏꯅꯤꯅꯀꯣ ꯁꯨꯝ ꯆꯠꯄ ꯇꯥꯔꯦ
ꯎꯥ ꯅꯣꯏꯁꯨ ꯏꯅꯥ ꯈꯨꯜꯂꯒꯥ ꯍꯩꯅꯧ ꯆꯥꯔꯤ ꯂꯩꯔꯤꯁꯤꯗꯤ
ꯎꯝ ꯃꯤꯒꯤ ꯍꯩꯅꯧꯅꯦ
ꯑꯥꯎ ꯐꯔꯦꯅꯦ ꯃꯤꯅ ꯅꯪꯕꯨ ꯅꯨꯡꯁꯤꯔꯒꯥ ꯄꯤꯕꯗꯤ
ꯄꯤꯕ ꯅꯠꯇꯅꯦ ꯇꯥꯍꯧꯕ ꯑꯗꯨꯗ ꯈꯨꯜ ꯍꯧꯕꯅꯤꯅꯦ
ꯑꯣ ꯍꯣ ꯍꯣ ꯍꯣꯏꯅꯦ ꯆꯅꯤꯡꯔꯛ ꯗꯤ ꯗꯨꯝ ꯇꯧꯒꯗꯕꯅꯤꯅꯦ
ꯃꯤꯒꯤꯗꯥ ꯈꯨꯟꯕꯅꯦ ꯈꯪꯉꯕ
ꯀꯩꯍꯥꯏꯕ ꯍꯥ
ꯗ꯭ꯔꯟ ꯗꯠ ꯗꯠꯇꯥ ꯇꯧꯋꯦ ꯅꯪꯉꯣꯟꯗ
ꯑꯣ ꯃꯤ ꯐꯣꯟ ꯂꯥꯛꯄꯒꯤꯅꯤ
ꯎꯝ ꯔꯤꯖꯦꯛ ꯆꯠꯂꯣ ꯀꯛꯊꯠꯂꯣ
ꯀꯛꯊꯠꯇ꯭ꯔꯥꯁꯨ ꯃꯥ ꯃꯊꯟꯗ ꯂꯩꯅꯤ
ꯀꯩ ꯏꯟꯖꯥꯡ ꯆꯥꯔꯒꯦ ꯉꯁꯤ
ꯉꯁꯤꯁꯦ ꯁꯧꯒ꯭ꯔꯤ ꯁꯧꯒ꯭ꯔꯤꯅꯤ ꯉꯁꯤ
ꯉꯔꯥꯡꯁꯨ ꯁꯧꯒ꯭ꯔꯤ ꯉꯁꯤꯁꯨ ꯁꯧꯒ꯭ꯔꯤ ꯁꯧꯒ꯭ꯔꯤ ꯉꯥꯛꯇꯥ ꯉꯥꯏꯔꯕꯣ ꯅꯣꯏꯁꯦ
ꯎꯝ ꯌꯦꯟꯗꯦꯝ ꯏꯔꯣꯟꯕ
ꯁꯧꯒ꯭ꯔꯤ ꯍꯥꯏꯔꯒ ꯌꯦꯟꯗꯦꯝ ꯏꯔꯣꯟꯕ ꯑꯃꯨꯛ ꯍꯧꯔ ꯍꯥꯏ ꯍꯥꯏꯖꯤꯜꯂꯦ
ꯏꯔꯣꯟꯕꯗꯤ ꯗꯦꯝ ꯒ꯭ꯌꯥꯟ ꯇꯥꯗꯦ ꯉꯁꯤꯔꯣ ꯑꯦꯛꯖꯝꯔꯣ ꯃꯤ ꯃꯉꯥ ꯃꯤ ꯃꯉꯥꯗꯤ ꯆꯠꯂꯦ
ꯃꯤ ꯃꯉꯥ ꯈꯛꯇꯪ
ꯎꯝ
ꯍꯜꯂꯛꯄꯗꯤ
ꯍꯜꯂꯛꯄꯁꯨ ꯃꯤ ꯃꯉꯥ
ꯃꯤ ꯈꯔꯗꯤ ꯍꯜꯂꯛꯂꯣꯏ ꯍꯥꯏꯕ ꯅꯠꯇ꯭ꯔꯣ
ꯑꯗꯣ ꯑꯩꯅ ꯑꯃꯨꯛ ꯆꯠꯁꯤ ꯍꯥꯏꯕ ꯆꯠꯃꯤꯟꯅꯔꯁꯦ ꯍꯥꯏꯔꯒ ꯆꯠꯂꯁꯦ ꯍꯥꯏꯅ ꯆꯠꯄ ꯑꯃꯨꯛ
ꯍꯣ ꯍꯣ ꯌꯥꯝ ꯐꯩꯅꯦ ꯀꯩꯅꯣ ꯅꯪꯗꯤ ꯑꯁ ꯅꯣꯏꯅꯤ ꯈꯔ ꯂꯥꯞꯅ ꯂꯥꯞꯅꯔꯒ ꯆꯠꯂꯣ ꯅꯣꯏꯅꯤ ꯈꯔ ꯂꯥꯞ ꯂꯥꯞꯄꯒꯥ ꯆꯠꯂꯣꯕ
ꯎꯝ ꯍꯣꯏ ꯍꯣꯏ ꯃꯥ ꯃꯤ ꯃꯤ ꯃꯤꯗꯤ ꯈꯪꯪꯔꯣꯏ ꯑꯩ ꯁꯤ ꯇꯧꯋꯦ ꯍꯥꯏꯕꯁꯦ
ꯈꯪꯗꯁꯨ
ꯈꯪꯗ꯭ꯔꯦ ꯑꯁ ꯑꯥ ꯍꯣꯏ ꯌꯥꯝ ꯂꯥꯞꯄꯗ ꯆꯠꯂꯤ ꯍꯧꯖꯤꯛ ꯐꯥꯎꯗꯤ
ꯎꯝ
ꯑꯗꯨ ꯆꯥꯛ ꯏꯟꯁꯥꯡ ꯀꯩ ꯏꯟꯁꯥꯡ ꯊꯣꯡꯅꯤ
ꯈꯪꯗꯦ ꯀꯩ ꯊꯣꯡꯗꯣꯏꯅꯣ
ꯑꯍꯥꯎ ꯑꯍꯥꯎꯕ ꯊꯣꯡꯉꯨꯅꯦ
ꯆꯥꯅꯤꯡꯉꯥꯏ ꯂꯩꯇꯦ ꯏꯅꯥꯎ ꯅꯨꯄꯥꯗꯣ ꯃꯣꯏ ꯃꯔꯨꯞ ꯃꯄꯥꯡꯁꯤꯡꯒ ꯆꯥꯛ ꯆꯥꯃꯤꯟꯅꯒꯅꯤ ꯍꯥꯏꯅ ꯆꯠꯈꯤꯌꯦ
ꯆꯠꯈ꯭ꯔꯕꯣ
ꯉꯁꯥꯏꯗꯩ ꯆꯠꯈ꯭ꯔꯕꯅꯤ ꯃꯃꯥꯟꯅꯕꯁꯤꯡꯒ ꯕꯖꯥꯔꯗ ꯊꯦꯡꯅꯅꯤ ꯍꯥꯏ
ꯎꯝ ꯑꯗꯨꯗ ꯂꯩꯔꯗꯤ ꯑꯃꯨꯛ ꯃꯥ ꯃꯔꯨꯞ ꯃꯄꯥꯡꯁꯤꯡꯗꯣ ꯊꯦꯡꯅꯔꯗꯤ ꯉꯥꯎꯁꯤꯟꯅꯀꯅꯤꯀꯣ ꯑꯃꯨꯛ ꯅꯪ ꯑꯃꯨꯛ ꯂꯥꯛꯑꯒ ꯍꯥꯏꯕꯒꯤ ꯉꯝꯃꯔꯣꯏꯀꯣ
ꯇꯧꯔꯣꯏꯗ
ꯍꯥ
ꯇꯧꯔꯣꯏꯌꯦ
ꯐꯖꯅ ꯍꯥꯏꯔꯦ
ꯎꯝ ꯅꯨꯄꯥ ꯆꯥꯝꯃ ꯆꯥꯝꯃ ꯈꯥꯏꯗꯣꯔꯛꯀꯅꯤ ꯍꯥꯏꯌꯦ ꯈꯥꯏꯔꯒ ꯄꯨꯟꯗꯣꯏꯅꯦꯍꯦ ꯆꯥꯟꯅꯗꯣꯏꯅꯦꯌꯦ
ꯑꯥ ꯍꯣꯏ ꯑꯗꯨꯒꯅꯤ ꯍꯦꯛ ꯍꯧꯔꯕ ꯑꯃꯨꯛ ꯅꯪ ꯍꯥꯏꯕ ꯉꯝꯃꯔꯣꯏꯀꯣ
ꯃꯥ ꯀꯌꯥꯝ ꯀꯨꯏꯅ ꯃꯥ ꯀꯌꯥꯝ ꯀꯨꯏꯅ ꯂꯩꯗꯣꯏꯅꯣ ꯂꯩꯔꯣꯏ
ꯀꯔꯤꯒꯤ ꯂꯩꯒꯗꯕ ꯃꯥꯜꯂꯦ ꯃꯥ ꯅꯤꯠ ꯑꯦꯛꯖꯥꯝ ꯊꯥꯕꯗꯨꯗꯤ ꯑꯦ ꯅꯨꯡꯉꯥꯏꯇꯦ ꯍꯥꯏꯀꯣ
ꯅꯨꯡꯉꯥꯏꯇꯦ ꯍꯥꯏꯕꯅꯦ ꯈꯪꯗꯦ
ꯑꯇꯩ ꯑꯦꯛꯖꯥꯝꯁꯨ ꯑꯄ꯭ꯂꯥꯏ ꯇꯧ ꯍꯥꯏꯕꯅꯦ ꯍꯧꯖꯤꯛ ꯑꯦꯛꯖꯥꯝ ꯂꯣꯏ ꯊꯣꯛꯂꯁꯤꯗꯤ ꯅꯦꯛꯁ ꯏꯌꯥꯔ ꯏꯂꯦꯛꯁꯟ ꯑꯣꯏꯕꯅꯤꯅ ꯄꯩꯁꯥ ꯂꯩꯇꯕꯒꯤ ꯑꯦꯛ ꯍꯥ ꯊꯕꯛ ꯂꯣꯏꯅ ꯀꯧꯔꯤꯁꯤꯗꯤ ꯈꯪꯗ꯭ꯔꯣ
ꯅꯣꯏ ꯈꯨꯟ ꯊꯛꯀꯤ ꯃꯤꯗꯣ ꯀꯩꯅꯣ ꯐꯪꯉꯦ ꯍꯥꯏꯕ꯭ꯔꯣ ꯂꯥꯏꯁꯦꯟꯁ ꯐꯪ ꯍꯥꯏꯕ꯭ꯔꯣ
ꯂꯤꯁꯟ
ꯈꯨꯟꯊꯛꯀꯤ ꯃꯤꯗꯣ ꯅꯍꯥꯟ ꯇꯧꯕꯗꯣ
ꯎꯝ
ꯂꯥꯏꯁꯟꯁ ꯐꯪꯉꯤ ꯍꯥꯏꯕ꯭ꯔꯣ
ꯈꯪꯗꯦꯗ
ꯏꯟꯇꯔꯚ꯭ꯌꯨꯗꯤ ꯇꯧꯔꯝꯃꯅꯤꯌꯦ ꯃꯣꯏꯗꯤ ꯄꯤꯊꯣꯔꯛꯄꯅꯦ ꯑꯩꯈꯣꯏꯗꯤ ꯃꯥꯗꯣ ꯀꯩꯅꯣꯗ ꯑꯣꯟꯂꯥꯏꯟꯗ ꯇꯧꯗꯧ ꯃꯥꯜꯂꯦ
ꯑꯥ ꯏꯟꯇꯔꯕ꯭ꯌꯨꯗꯣ ꯑꯣꯟꯂꯥꯏꯟꯗ
ꯎꯝ
ꯑꯗꯨꯒꯨꯝꯕꯗꯤ ꯈꯪ ꯈꯪꯔꯝꯂꯣꯏꯗ ꯃꯣꯏꯗꯤ
ꯑꯩꯈꯣꯏ ꯁꯦꯟꯇꯔꯗꯣ
ꯑꯈꯣꯏ ꯁꯦꯟꯇꯔꯗꯣ ꯑꯩꯈꯣꯏꯗꯤ ꯀꯩꯅꯣꯗꯨꯅꯤꯅ ꯍꯧꯖꯤꯛ ꯀꯩꯅꯣ ꯇꯧꯕꯅꯤꯅꯀꯣ꯫ ꯆꯠꯄ ꯌꯥꯔꯣꯏꯕ ꯑꯩꯈꯣꯏ ꯑꯣꯐꯤꯁꯇꯗꯤ ꯑꯗꯨꯅ꯫ ꯌꯥꯗꯕꯁꯤꯡꯁꯦ ꯑꯣꯟꯂꯥꯏꯟꯗ ꯇꯧꯗꯣꯏꯅꯦ ꯍꯥꯏꯕꯁꯨ ꯍꯥꯏꯕꯅꯦꯕ꯫
ꯎꯝ꯫ ꯍꯣꯏ ꯈꯗ꯭ꯔꯦ꯫ ꯑꯗꯣ꯫
ꯀꯔꯤꯅꯣ ꯉꯁꯤꯁꯦ ꯑꯩꯒꯤ ꯊꯕꯥꯛꯁꯤ ꯅꯥꯌꯦ꯫
ꯁꯣꯔ ꯍꯣꯟꯕ ꯈꯔ ꯅꯨꯡꯉꯥꯏꯇꯦ꯫
ꯀꯩꯗꯧꯕꯒꯤꯔ꯫
ꯈꯪꯗꯦ꯫
ꯍꯧꯖꯤꯛ ꯆꯠꯂꯒ ꯍꯌꯦꯡ ꯄꯨꯡ ꯀꯌꯥ ꯍꯜꯂꯛꯇꯣꯏꯕꯅꯣ꯫
ꯍꯌꯦꯡ ꯄꯨꯡ ꯃꯉꯥ꯫
ꯑꯌꯨꯛ꯫
ꯎꯝ꫰꫰ ꯑꯌꯨꯛ ꯍꯟꯂꯛꯀꯅꯤ꯫
ꯅꯨꯡꯊꯤꯟꯗꯗꯤ ꯀꯥꯏ ꯆꯠꯇꯣꯏꯕ꯫
ꯍꯌꯦꯡꯁꯨ ꯑꯦꯛꯖꯥꯝ ꯂꯩꯌꯦ꯫
ꯍꯪꯆꯤꯠ ꯍꯥꯏ ꯅꯠꯇ꯭ꯔꯣ꯫
ꯍꯪꯆꯤꯠꯇꯣ ꯍꯌꯦꯡ ꯑꯣꯏꯅ ꯇꯧꯔꯁꯦ ꯍꯥꯏꯌꯦ꯫
ꯑꯗꯣ ꯃꯤꯉꯣꯟꯗꯗꯤ ꯍꯥꯏꯗꯣꯔꯛꯀꯅꯨꯀꯣ꯫
ꯍꯥꯏꯔꯣ ꯍꯥꯏ ꯍꯥꯏꯗꯦꯗ꯫
ꯍꯥꯏꯔꯨꯅꯨ꯫
ꯅꯦꯛꯁ꯫ ꯑꯥ ꯏꯔꯥꯏ ꯊꯦꯡꯖꯥ ꯅꯨꯃꯤꯠꯗꯤ ꯑꯩ ꯁꯨꯇꯤ ꯂꯧꯔꯅꯤ ꯑꯩ ꯀꯥꯔꯣꯏꯌꯦ
ꯑꯗꯨꯅꯅꯦ ꯍꯥꯏꯒꯥꯅꯨꯕ ꯍꯥꯏꯔꯗꯤ ꯀꯣ ꯃꯤꯅ ꯈꯪꯉꯗꯤ
ꯍꯣꯏ
ꯑꯃꯨꯛ ꯍꯥꯏꯔꯛꯀꯅꯤꯗꯅ
ꯎꯝ
ꯑꯗꯨꯅ ꯍꯥꯏꯔꯅꯨ ꯍꯥꯏꯕ
ꯊꯦꯡꯖꯥꯡ ꯅꯨꯃꯤꯠꯇ ꯍꯣꯏꯅꯦ ꯈꯪꯉꯤꯅꯦ ꯊꯦꯡꯖꯥꯡ ꯅꯨꯃꯤꯠꯇꯗꯤꯅꯦ ꯎ ꯂꯩ ꯍꯥꯏꯅꯤ
ꯎꯝ ꯑꯗꯨꯒꯤꯅꯦ ꯑꯩꯅ ꯍꯥꯏꯔꯤꯗꯣ
ꯉꯁꯤꯗꯤ ꯂꯥꯛ ꯉꯁꯤ ꯂꯥꯛꯄꯗꯨꯗꯤꯀꯣ ꯎꯝ ꯉꯁꯤ ꯆꯠꯃꯤꯟꯅꯒꯗꯕ ꯂꯩꯕꯒꯤ ꯂꯥꯛꯄꯅꯤ ꯍꯥꯏꯔꯒꯦ
ꯎꯝ
ꯍꯌꯦꯡꯗꯤ ꯑꯩ ꯉꯝꯔꯣꯏ
ꯑꯗꯨꯃꯥꯏꯅ ꯍꯥꯏꯔꯣ
ꯎꯝ ꯑꯩꯁꯨ ꯒ꯭ꯌꯥꯟ ꯇꯥꯏꯗꯥ
ꯃꯉꯣꯟ ꯂꯣꯏ ꯍꯥꯏꯗꯣꯔꯛꯀꯅꯤ ꯑꯩꯅ ꯅ ꯅꯪꯕꯨ ꯊꯥꯖꯕ ꯋꯥꯠꯂꯦꯕ
ꯃꯣꯏꯗꯗꯤ ꯍꯪꯗꯤ ꯍꯪꯪꯅꯥꯗꯔ꯭ꯤ ꯍꯥꯏꯌꯦ
ꯅꯠꯁꯨ
ꯑꯌꯨꯛ ꯆꯠꯂ ꯆꯠꯄ ꯃꯇꯝꯗ ꯀꯔꯤ ꯂꯩꯕ꯭ꯔꯈ꯭ꯔꯦ ꯍꯥꯏꯅ ꯀꯣ ꯃꯥ ꯍꯪꯉꯛꯀꯅꯤ
ꯑꯍꯨꯝ ꯇꯧꯗꯣꯏꯅꯦ ꯍꯥꯏꯌꯣ
ꯌꯦꯡꯕ ꯇꯥꯔꯦ ꯍꯥꯏꯕ ꯇꯥꯔꯦ ꯋꯥꯏꯔꯤ ꯋꯥꯏꯍꯧꯋꯦ ꯑꯗꯣ ꯅꯪꯗꯤ ꯑꯦꯛꯖꯥꯝꯗꯤ ꯀꯃꯥꯏ ꯇꯧꯔꯤ ꯗꯦꯠ ꯀꯌꯥꯗ ꯍꯥꯅꯦꯕ
ꯂꯔꯤꯛ ꯄꯗꯤꯌꯦ
ꯑꯗꯣ ꯀꯌꯥꯗ ꯊꯥꯒꯅꯦꯕ
ꯃꯟꯗꯦꯗꯥ ꯅꯤꯡꯊꯧꯀꯥꯗ ꯍꯧꯔꯅꯤ ꯍꯥꯏꯕꯅꯤ ꯇꯥꯕ꯭ꯔꯣ
ꯀꯥ
ꯇꯥꯕ꯭ꯔꯣ
ꯍꯥꯏ ꯇꯥꯏ ꯇꯥꯏ
ꯀꯔꯤ ꯗꯧꯔꯤꯅꯣ ꯅꯪ
ꯍꯨꯝ ꯂꯝꯕꯤ ꯆꯠꯂꯤꯌꯦ
ꯆꯠꯂꯨ ꯆꯠꯂꯨ
ꯑꯩ ꯒꯥꯔꯤꯁꯤ ꯌꯥꯗ꯭ꯔꯦ ꯍꯥ ꯉꯁꯤ
ꯀꯩꯒꯤꯅꯣ
ꯃꯥꯒꯤ ꯀꯔꯤ ꯍꯥꯏꯁꯤꯔꯥ ꯃꯩꯈꯨꯗꯣ ꯌꯥꯝ ꯊꯣꯛꯑꯦꯕ
ꯀꯩ ꯊꯣꯛꯏꯅꯣ
ꯈꯪꯗꯦ ꯑꯩꯁꯨꯝ ꯉꯁꯥꯏ ꯊꯧꯔꯨꯕꯒꯤ ꯀꯗꯥꯏꯗꯒꯤꯔꯣ ꯊꯣꯛꯄꯁꯦ ꯍꯥꯏꯅ ꯌꯦꯡꯉꯤ ꯃꯤꯈꯨ ꯌꯥꯝ ꯊꯣꯛꯑꯦ ꯀꯔꯤꯒꯤꯗ ꯈꯪꯗꯦ ꯀꯔꯤ ꯁꯣꯛꯔ ꯑꯃꯨꯛ
ꯌꯥꯟ ꯇꯗ꯭ꯔꯦ
ꯍꯤ ꯃꯣꯏ ꯂꯥꯛꯄꯗ ꯅꯪꯒꯤ ꯀꯩꯅꯣ ꯒꯥꯔꯤꯒꯤ ꯇꯌꯥꯔꯁꯨ ꯄꯨꯔꯛꯑꯣ ꯍꯥꯏꯕ ꯌꯥꯗ꯭ꯔꯣ
ꯉꯁꯤ ꯂꯥꯛꯇ꯭ꯔꯤ ꯃꯣꯏ
ꯉꯁꯤ ꯀꯅꯥ ꯅꯪ ꯀꯩꯅꯣꯝ ꯂꯥꯛꯄꯗꯣ ꯃꯣꯏꯅꯤꯗ
ꯑꯣ ꯑꯗꯨꯗꯤ ꯍꯥꯏꯕꯤꯗ꯭ꯔꯦ ꯍꯌꯦꯡ ꯑꯩꯈꯣꯏ ꯏꯌꯥꯝꯕ ꯂꯥꯛꯀꯅꯤ
ꯅꯪ ꯏꯌꯥꯝꯕ ꯍꯥꯏꯅ ꯀꯥꯅ
ꯀꯕꯤꯒꯤꯂꯨ ꯃꯄꯥ ꯂꯥꯛꯀꯅꯤ
ꯑꯣ
ꯑꯗꯨꯗ ꯄꯨꯔꯛꯈ꯭ꯔꯣ ꯍꯥꯏ ꯍꯥꯏꯕꯤꯈ꯭ꯔꯕꯅꯦ ꯑꯩ
ꯎꯝ ꯀꯩ
ꯑꯗꯣ ꯊꯕꯛꯁꯨꯨꯗꯤ ꯋꯥꯠꯂꯦ ꯉꯁꯤꯗꯤ ꯅꯊꯟꯅꯤꯅ ꯆꯥꯛ ꯑꯍꯥꯎꯕ ꯆꯥꯎ ꯏꯟꯁꯥꯡ ꯑꯍꯥꯎꯕ ꯊꯣꯡꯔ ꯆꯥꯎ
ꯃꯥꯁꯨ ꯑꯥ ꯍꯣꯔꯦꯟ ꯅꯨꯡꯗꯥꯡꯗ ꯆꯥꯗꯣꯏꯅꯤ ꯀꯩꯅꯣꯅꯦ
ꯑꯣ ꯃꯥ ꯃꯥꯁꯨ ꯑꯃꯨꯛ ꯆꯥꯗꯔꯣ
ꯆꯥꯗꯣꯏꯅꯦ
ꯑꯣ ꯆꯥꯒꯠ__
ꯃꯣꯏ ꯅꯨꯡꯊꯤꯟꯗ ꯆꯥꯗꯧ ꯃꯥꯜꯂꯦ ꯅꯨꯡꯊꯤꯟꯗ ꯆꯥꯗꯧ ꯃꯥꯜꯂꯦꯕ
ꯎꯝ
ꯗꯣ ꯈꯥꯡꯗ꯭ꯔꯦ ꯅꯪ ꯈꯨꯁꯤꯅꯤ
ꯃꯣꯏ ꯃꯃꯥꯅꯕ ꯍꯥꯥ
ꯌꯦꯔꯨꯝꯕꯨꯗꯤ ꯂꯩꯔꯤꯕ꯭ꯔꯣ
ꯍꯩꯅꯥꯎ
ꯌꯦꯟꯔꯨꯝ
ꯑ ꯃꯔꯤ ꯂꯩ ꯃꯔꯤ ꯂꯩ ꯃꯔꯤ ꯂꯩꯌꯦ
ꯑꯩꯈꯣꯏ ꯑꯟꯇꯤ ꯉꯁꯤ ꯑꯥ ꯉꯥꯅꯨ ꯆꯥꯁꯦ ꯍꯥꯏꯕꯅꯦ ꯑꯦ ꯍꯌꯦꯡ ꯑꯩꯅ ꯆꯥ- ꯆꯥꯔꯤꯁꯦ ꯍꯥꯏꯕꯤꯈ꯭ꯔꯔꯣꯢ
ꯉꯔꯦꯝ ꯉꯥꯅꯨ
ꯉꯅꯨ
ꯀꯥꯏꯗꯒꯤ
ꯈꯣꯏ ꯑꯟꯇꯤ ꯑꯃ ꯂꯩꯕꯗꯣ ꯆꯅꯤꯄꯩ
ꯗꯨꯃꯥꯏꯅ ꯍꯥꯏꯔꯛꯀꯅꯣ
ꯍꯥ
ꯃꯥꯅ ꯍꯥꯏꯕ
ꯍꯣꯏ ꯆꯠꯁꯦ ꯍꯥꯏꯅ ꯑꯩ ꯉꯁꯤꯗꯤ ꯅꯪꯉꯔꯣꯏ
ꯅꯣꯏꯒ ꯆꯠꯃꯤꯟꯅꯁꯤ ꯆꯥꯃꯤꯟꯅꯁꯤ ꯍꯥꯏꯕ꯭ꯔꯣ
ꯍꯣꯏ
ꯅꯆꯦ ꯂꯥꯞ ꯄꯒꯤ ꯑꯣꯢꯔꯝꯒꯅꯤ
ꯈꯪꯗꯦ ꯑꯗꯨꯒꯤ ꯑꯣꯏꯕ꯭ꯔꯥ ꯆꯠꯃꯤꯟꯅꯁꯦꯍꯦ ꯑꯩꯅ ꯉꯁꯤꯗꯤ ꯅꯪꯔꯣꯏ ꯉꯁꯤꯗꯤ ꯑꯥ ꯆꯠꯂꯅꯤ ꯍꯥꯏꯕ ꯑꯗꯨ ꯑꯁ ꯀꯗꯥꯏꯗꯒꯤꯅꯣꯗ ꯑꯍꯥꯎꯕ ꯈꯔ ꯆꯥꯕ
ꯅꯨꯡꯇꯤꯒꯤ ꯑꯍꯥꯎꯕ ꯉꯥꯛꯇꯅꯤ ꯅꯣꯏꯅ ꯆꯥꯔꯤꯁꯦ
ꯅꯨꯡꯇꯤꯒꯤ ꯑꯍꯥꯎꯕ ꯆꯥꯔꯁꯨ ꯅꯣꯏꯔꯛꯇꯦꯅꯦ
ꯑꯍꯥꯎꯕ ꯅꯠꯇꯕ‌ ꯆꯥꯗꯦꯅꯦ ꯅꯣꯏ ꯗꯤ ꯑꯍꯥꯎꯕꯉꯥꯛꯇ ꯆꯥꯌꯦ
ꯑꯗꯨꯅꯤ
ꯏꯀꯥꯏꯖꯩ ꯏꯀꯥꯏꯌꯦ
ꯀꯔꯤꯒꯤ ꯏꯀꯥꯏꯕ ꯑꯗꯨꯒꯤ ꯌꯨꯝꯃꯛꯅꯤ ꯍꯥꯏꯅ ꯈꯜꯂ
ꯃꯤꯅ ꯆꯥꯁꯦ ꯂꯥꯛꯑꯣ ꯀꯥꯎꯁꯨ ꯀꯥꯎꯗꯅ
ꯑꯩ ꯀꯧꯔꯤꯁꯤꯗꯤ
ꯅꯪꯗꯤ ꯃꯄꯨ ꯅꯠꯇꯦꯗꯅ
ꯑ ꯃꯄꯨ ꯅꯠꯇꯦ
ꯅꯪ ꯃꯄꯨꯗꯤ ꯁꯨꯡꯅꯠ ꯅꯠꯇꯦ
ꯇꯥꯕ꯭ꯔꯣ
ꯅꯪ ꯃꯄꯨ ꯁꯨꯡꯅꯠ ꯅꯠꯇꯦꯕ